ꯑꯣ ꯑꯍꯥꯝ ꯇꯕꯔꯣ
ꯑꯥꯎ ꯇꯥꯏ
ꯎꯝꯖꯅꯤꯡꯗ
ꯆꯨꯝꯂꯦ
ꯎꯝ ꯆꯥꯛ ꯏꯁꯤꯡꯗꯤ ꯆꯥꯈ꯭ꯔꯕꯣ
ꯎꯝ ꯆꯥꯔꯦ
ꯀꯦꯡꯆꯥ
ꯎꯝ ꯆꯝꯊꯣꯡꯁꯨ ꯆꯥꯔꯦ ꯌꯦꯟꯁꯨ ꯆꯥꯔꯦ
ꯎꯝ ꯍꯥꯎ ꯉꯇ ꯆꯥꯏꯌꯦ ꯅꯪꯗꯤ
ꯎꯝ ꯑꯦ ꯃꯔꯛ ꯃꯔꯛꯇ
ꯅꯪꯗ ꯃꯔꯛ ꯃꯔꯛ ꯃꯥꯟꯁꯤꯜꯂꯛꯇ꯭ꯔꯦ ꯅꯨꯡꯇꯤꯒꯤ ꯆꯥꯕ ꯃꯥꯜꯂꯦ
ꯑꯥ ꯃꯔꯛ ꯃꯔꯛ ꯈꯔ ꯇꯣꯏꯔꯦꯗꯣ
ꯄꯩꯁꯥꯄꯥꯃꯤꯅ ꯑꯗꯨꯕꯨꯗꯤ ꯑꯍꯎ ꯑꯍꯎ ꯆꯥꯔꯝꯃꯅꯤ
ꯎꯝ ꯄꯩꯁꯥꯥꯁꯦ ꯄꯥꯏ ꯍꯥꯏꯇꯥꯔꯦ ꯈꯔ
ꯎꯝ ꯉꯁꯥꯏ ꯑꯉꯇꯩ ꯀꯩꯀꯩ ꯇꯧꯔ ꯂꯩꯕ ꯅꯪꯗꯤ
ꯉꯁꯥꯏ ꯑꯌꯨꯛꯂꯣ
ꯎꯝ
ꯎꯝ ꯇꯣꯝꯊꯤꯟꯒꯤ ꯐꯤꯔꯣꯜ ꯈꯔ ꯁꯨꯗꯣꯛꯄꯤꯔꯦ ꯑꯗꯒꯤ ꯃꯣꯝꯄꯥꯛꯀꯤꯗ ꯀꯩꯀꯥꯁꯨ ꯁꯨꯔꯦ ꯑꯗꯒꯤ ꯇꯣꯝꯊꯤꯟꯗꯣ ꯅꯥꯔꯦꯅ ꯗꯣꯛꯇꯔꯗ ꯄꯨꯕꯒꯤ ꯕꯕꯥꯒ ꯇꯧꯔꯒ ꯗꯣꯛꯇꯔꯗ ꯆꯠꯄꯩ ꯊꯥꯈꯔꯦ ꯑꯗꯨꯗꯨꯒ ꯑꯩꯅ ꯑꯃꯨꯛ ꯆꯥꯛ ꯊꯣꯡꯉꯦ
ꯎꯝ
ꯇꯃꯥꯏꯅꯕ ꯑꯃꯨꯛ ꯑꯩꯈꯣꯏ ꯊꯣꯏꯕꯤ ꯂꯩꯑꯦꯅ ꯉꯥꯏꯍꯥꯛꯇꯪ ꯄꯨꯜꯂꯦ ꯑꯗꯨꯕꯨ ꯑꯗꯨꯃꯥꯏꯅ ꯇꯧꯋꯦ
ꯎꯝ ꯐꯩ ꯐꯩ ꯁꯥꯒꯠꯂꯛꯑꯅꯤꯅ ꯌꯦꯟ ꯀꯩꯀꯥꯗꯣ ꯌꯥꯝ ꯆꯥꯔꯨꯅꯨꯗ ꯍꯥꯏꯗꯤ ꯊꯥꯎ ꯊꯣꯝꯒꯤ ꯆꯥꯕꯕꯁꯤ ꯀꯩꯁꯨ ꯑꯐꯕ ꯑꯣꯏꯔꯣꯏꯕ
ꯎꯝ ꯑꯩ ꯇꯣꯔꯣꯕꯣꯠ ꯆꯝꯐꯨꯠꯄꯨꯗꯤ ꯑꯗꯨꯝ ꯐꯨꯠꯂꯦ
ꯎꯝ ꯇꯣꯔꯣꯕꯣꯠ ꯅꯣꯏꯒꯤ ꯍꯧꯔꯤꯔꯣ ꯅꯠꯇ꯭ꯔꯒ ꯂꯩꯔꯨꯔꯤꯔꯣ ꯗꯨꯀꯥꯟꯗꯒꯤ
ꯑꯩꯈꯣꯏꯒꯤ ꯍꯧꯋꯦ
ꯀꯅꯥꯅ ꯊꯔꯤꯕ
ꯑꯩ ꯈꯣꯏ ꯃꯅꯥ
ꯀꯌꯥꯝ ꯌꯥꯝ ꯊꯒꯦ ꯍꯥꯏꯖꯦ
ꯎꯝ ꯈꯔ ꯑꯗꯨꯝ ꯊꯥꯏ ꯆꯥꯕꯩꯗꯤ ꯑꯗꯨꯝ ꯀꯣꯟꯅꯔꯅꯤ ꯑꯗꯣ ꯑꯩꯈꯣꯏ ꯀꯀꯥ ꯍꯣꯏꯒꯤꯗꯤ ꯌꯥꯝ ꯊꯥꯏꯌꯦ ꯃꯌꯥꯝ ꯊꯥꯏ
ꯑꯣ ꯇꯣꯔꯣꯕꯣꯠꯁꯦ ꯀꯔꯝꯕ ꯃꯈꯜꯒꯤ ꯊꯥꯔꯤꯅꯣ ꯍꯥꯏꯗꯤ ꯇꯣꯔꯣꯕꯣꯠ ꯃꯈꯜꯗ ꯍꯥꯏꯖꯨ ꯑꯩꯈꯣꯏꯒꯤ ꯊꯥꯏꯅꯒꯤ ꯑꯔꯤꯕ
ꯎꯝꯍꯨꯝ ꯊꯥꯏꯔꯒꯤ ꯑꯔꯤꯕꯗꯣ ꯑꯗꯨꯝ ꯑꯗꯨ ꯃꯛꯇꯤ ꯅꯠꯇꯦ ꯑꯃ ꯀꯩꯅꯣꯒꯤ ꯑꯃ ꯄ꯭ꯂꯣꯛꯀꯤ ꯑꯃ ꯂꯩꯗꯥꯏꯅꯦ
ꯎꯝ
ꯑꯩꯈꯣꯏꯒꯤ ꯈꯔ ꯁꯪꯇꯛꯀ ꯇꯧꯔ ꯁꯪꯕꯗꯣ ꯑꯗꯨꯃ ꯑꯗꯨꯒꯨꯝꯕꯗ ꯑꯣꯏꯅ ꯊꯥꯏ ꯊꯥꯏꯅꯩ ꯑꯔꯤꯕ ꯗꯨꯗꯤ ꯐꯪꯈꯤꯗ꯭ꯔꯕ ꯈꯪꯗꯦ ꯃꯔꯨ ꯊꯥꯗꯦ ꯑꯗꯨ ꯃꯔꯛ ꯃꯔꯛꯇꯁꯨ ꯊꯥꯕ ꯌꯥꯎꯕꯅꯦ ꯄꯥꯝꯕꯤꯁꯦ ꯃꯈꯜ ꯃꯥꯟꯅꯗꯦ
ꯐꯕꯗꯤ ꯊꯥꯏꯅꯒꯤ
ꯎꯝ ꯎꯝ ꯊꯥꯏꯅꯩ ꯇꯣꯔꯣꯕꯣꯠ ꯑꯗꯨꯗꯤ ꯍꯦꯟꯅ ꯐꯗꯗꯤ ꯀꯩꯅꯣꯅꯦ
ꯇꯣꯔꯣꯕꯣꯠꯁꯦ ꯑꯪ ꯀꯩꯅꯣ ꯑꯅꯧꯕ ꯇꯥꯔꯣꯕꯣꯠꯇꯨꯗꯤ ꯑꯃꯨꯛ ꯍꯥꯏꯗꯤ ꯊꯥꯏꯅꯒꯤꯗꯨꯅ ꯉꯧꯔꯣꯛ ꯉꯧꯏꯗꯅ
ꯎꯝ ꯊꯥꯏꯅꯗꯨꯅ ꯉꯧꯔꯣꯛ ꯉꯧꯔꯒ ꯃꯀꯨ ꯒꯗꯣ ꯀꯩꯅꯣ ꯀꯩꯅꯣ ꯁꯥꯏꯅꯤꯡ ꯀꯕꯒꯤ ꯇꯥꯏꯞꯇ ꯒ ꯇꯧꯕꯅꯤ ꯍꯧꯖꯤꯛ ꯕ꯭ꯂꯣꯛꯀꯤꯗꯨꯅ ꯁꯪꯉꯤꯗꯅ ꯁꯪꯉꯒ ꯈꯔ ꯁꯥꯡꯗ꯭ꯔꯣ ꯃꯇꯨꯒ ꯌꯥꯝ ꯆꯣꯝꯃꯒꯀꯣ
ꯇꯣꯔꯣꯕꯣꯠ ꯁꯦ ꯑꯗꯨꯝ ꯍꯥꯏꯗꯤ ꯆꯥꯝꯐꯨꯠ ꯅꯠꯇ꯭ꯔꯁꯨ ꯆꯝꯊꯣꯡꯁꯨ ꯆꯥꯕ ꯌꯥꯕꯅꯤꯗ
ꯎꯝ ꯌꯥꯕꯨꯗꯤ ꯌꯥꯏ ꯃꯥꯥꯏ ꯑꯗꯨꯝ ꯇꯣꯔꯣꯕꯣꯠ ꯑꯅꯧꯕꯁꯦ ꯑꯗꯨꯝ ꯉꯥꯒ ꯊꯥꯛ ꯑꯒ ꯑꯗꯨꯝ ꯃꯣꯔꯣꯛ ꯑꯃ ꯑꯁꯥꯡꯕꯗ ꯑꯗꯨ ꯇꯣꯔꯣꯕꯣꯠ ꯃꯣꯔꯣꯛꯀ ꯑꯗꯨꯝ ꯉꯥꯒ ꯊꯥꯛꯒ ꯏꯔꯣꯟꯕꯁꯨ ꯌꯥꯕꯅꯦ ꯑꯗꯨ ꯑꯩꯗꯤ ꯀꯌꯥ ꯄꯥꯝꯗꯦ ꯑꯗꯨꯝ ꯆꯝꯐꯨꯠꯅ ꯄꯥꯝꯃꯦ ꯑꯩ ꯃꯥꯁꯦ
ꯎꯝ ꯇꯣꯔꯣꯕꯣꯠ ꯑꯅꯧꯕ ꯏꯔꯣꯝꯕꯁꯦ ꯑꯝꯇ ꯆꯥꯗ꯭ꯔꯤ ꯍꯥꯎꯕ꯭ꯔꯥ ꯍꯥꯎꯇꯕ꯭ꯔꯥ ꯈꯪꯗꯦ
ꯑꯩꯗꯤ ꯆꯥꯕꯨꯗꯤ ꯆꯥꯗꯦ ꯃꯤꯅꯗꯤ ꯑꯗꯨꯝ ꯍꯥꯎꯋꯦ ꯍꯥꯏꯅꯩ ꯑꯗꯨꯗ ꯑꯩꯗꯤ ꯆꯥꯗꯦ ꯑꯩꯅ ꯄꯥꯝꯗꯦꯕ ꯑꯩꯗꯤ ꯇꯣꯔꯣꯕꯣꯠ ꯁꯦ ꯃꯥꯁꯦ ꯆꯝꯐꯨꯠ ꯈꯛꯇꯪ ꯄꯥꯝꯃꯦꯕ ꯑꯇꯩ ꯀꯔꯤꯝ ꯄꯥꯝꯗꯦ ꯃꯣꯏ ꯑꯗꯨꯝ ꯇꯣꯔꯣꯕꯣꯠ ꯁꯦ ꯍꯋꯥꯏꯖꯥꯔꯒ ꯊꯣꯡꯕꯁꯨ ꯌꯥꯕꯅꯦꯕꯀꯣ ꯃꯣꯏ ꯇꯣꯔꯣꯕꯣꯠ ꯑꯅꯧꯕ ꯁꯦꯀꯣ ꯑꯗꯨꯝ ꯍꯋꯥꯏꯖꯔꯒ ꯑꯗꯨꯝ ꯇꯧꯔꯒ ꯑꯗꯨꯝ ꯅꯪꯅꯒ ꯊꯣꯡꯒ ꯆꯥꯅꯕ ꯅꯦꯕ ꯃꯤ ꯑꯄꯥꯝꯕ ꯃꯤꯗꯗꯤ ꯑꯩꯒꯤ ꯑꯣꯏꯅꯗꯤ ꯆꯝꯐꯨꯠꯇꯤ ꯍꯦꯟꯅ ꯄꯥꯝꯗꯦ ꯃꯥꯁꯦ
ꯎꯝ ꯍꯋꯥꯏꯖꯥꯔꯗꯤ ꯇꯣꯔꯣꯕꯣꯠꯀ ꯊꯣꯡꯉꯦ ꯍꯥꯏꯁꯦ ꯍꯋꯥꯏꯖꯥꯔꯁꯖꯦ ꯃꯣꯏꯗꯤ ꯅꯪ ꯆꯥꯕꯨ ꯆꯥꯔꯕꯣ
ꯎꯝ ꯊꯣꯡꯕꯗꯤ ꯑꯩꯅ ꯊꯣꯡꯉꯦ ꯆꯥꯕꯗꯤ ꯑꯩ ꯑꯝꯐꯥꯎ ꯆꯥꯗꯦ ꯊꯣꯡꯕꯗꯤ ꯑꯩꯅ ꯃꯌꯥꯝ ꯊꯣꯡꯕ ꯌꯥꯎ ꯈꯔꯦꯕ ꯍꯥꯏꯗꯤ ꯇꯣꯔꯣꯕꯣꯠꯀ ꯍꯋꯥꯏꯖꯥꯔꯒ ꯊꯣꯡꯕ ꯑꯗꯒꯤ ꯇꯣꯔꯣꯕꯣꯠꯀ ꯉꯥꯒ ꯃꯣꯔꯣꯛ ꯍꯥꯏꯗꯤ ꯍꯣꯏ ꯃꯣꯔꯣꯛꯄꯨꯗꯤ ꯂꯣꯏ ꯊꯥꯛꯇꯣꯏꯅꯤꯗꯅ ꯀꯣ ꯏꯔꯣꯝꯕꯁꯦ ꯑꯗꯨ ꯅꯠꯇꯕꯤꯗ ꯑꯃ ꯃꯣꯔꯣꯛ ꯑꯁꯥꯡꯕꯤ ꯈꯔ ꯌꯥꯝꯅ ꯍꯥꯏꯇꯥꯔꯦ ꯃꯣꯔꯣꯛ ꯏꯔꯣꯝꯕꯩ ꯇꯥꯏꯞꯇꯀꯣ ꯇꯣꯔꯣꯕꯣꯠꯀ ꯉꯥꯒ ꯉꯥ ꯉꯥꯃꯨꯗꯣ ꯑꯗꯨꯗꯨꯒ ꯏꯔꯣꯟꯕ ꯑꯅꯧꯕꯀꯣ ꯑꯗꯨꯗꯤ ꯃꯌꯥꯝ ꯂꯣꯟꯈꯔꯦ ꯑꯗꯨꯝ ꯊꯣꯡꯉꯦ ꯑꯗꯨ ꯑꯣꯏꯁꯨ ꯑꯩꯅꯗꯤ ꯁꯨꯡꯆꯥ ꯆꯥꯗꯕꯀꯣ ꯑꯩ ꯏꯁꯥꯒꯤ ꯑꯣꯏꯅ ꯄꯥꯥꯟꯗ
ꯍꯋꯥꯏꯖꯥꯔꯗꯤ ꯂꯩꯕ꯭ꯔꯥ ꯅꯠꯇ꯭ꯔꯒ ꯅꯣꯏꯅ ꯁꯨꯡꯖꯔꯤꯔ ꯀꯃꯥꯏ ꯇꯧꯔꯤꯅꯣ
ꯂꯩꯕ ꯀꯥꯟꯗꯅ ꯂꯩꯔꯦ ꯑꯗꯩꯒꯤ ꯏꯁꯥꯅ ꯂꯣꯟꯕ ꯀꯥꯟꯗꯅ ꯂꯣꯟꯕ ꯀꯥꯟꯗ ꯆꯥꯔꯦ
ꯍꯋꯥꯏꯖꯥꯔ ꯂꯣꯟꯕꯨ ꯍꯩꯕ꯭ꯔꯥ ꯅꯪ
ꯑ ꯑꯩꯁꯦ ꯑꯗꯨꯝ ꯃꯌꯥꯝ ꯍꯩꯕꯗꯤ ꯅꯠꯇꯦ ꯈꯔ ꯈꯔꯗꯤ ꯑꯗꯨꯝ ꯍꯩ ꯑꯗꯨꯝ ꯑꯩꯈꯣꯏ ꯃꯥꯅꯗꯤ ꯑꯗꯨꯝ ꯇꯧꯕꯅꯦ ꯑꯩ ꯑꯗꯨꯝ ꯍꯋꯥꯏꯖꯥꯔ ꯂꯣꯜꯂꯝꯃꯦꯕꯀꯣ
ꯎꯝ
ꯑꯩꯈꯣꯏꯃꯥꯅ ꯇꯧꯕꯤꯌꯦꯕ
ꯍꯋꯥꯏꯖꯥꯔ ꯂꯣꯟꯕꯁꯤꯕꯨ ꯄꯩꯁꯥ ꯀꯥꯟꯅꯕ꯭ꯔꯣ ꯅꯠꯇ꯭ꯔꯒ ꯀꯃꯥꯏꯅ ꯇꯧꯒꯦ
ꯃꯌꯥꯝ ꯀꯥꯟꯅꯕꯗꯤ ꯅꯠꯇꯦ ꯑꯗꯨꯝ ꯊꯕꯛ ꯑꯃ ꯇꯧꯔꯕꯅꯤꯅ ꯈꯔꯗꯤ ꯑꯗꯨꯝ ꯀꯥꯟꯅꯩꯅ
ꯍꯥꯏꯗꯤ ꯍꯋꯥꯏꯖꯥꯔ ꯂꯣꯟꯕꯒꯤ ꯄ꯭ꯔꯣꯁꯦꯁ ꯍꯥꯏꯗꯤ ꯃꯥꯒꯤ ꯃꯑꯣꯡ ꯃꯇꯧꯗꯣ ꯀꯃꯥꯏ ꯀꯃꯥꯏꯅ ꯂꯣꯟꯒꯦ ꯑꯝꯇ ꯍꯥꯏꯔꯛꯎꯅꯦ
ꯍꯋꯥꯏꯖꯥꯔꯖꯦ ꯐꯖꯅ ꯆꯥꯝꯊꯣꯛꯄꯤꯔꯅꯤꯗꯅ ꯃꯉꯣꯟꯗ ꯁꯨꯝ ꯍꯥꯏꯗꯤ ꯍꯤꯗꯥꯛ ꯂꯥꯡꯊꯛ ꯀꯨꯏꯅ ꯊꯝꯕ ꯌꯥꯅꯕꯅ ꯀꯥꯞꯄꯛꯏꯅꯤꯗꯅꯀꯣ ꯑꯗꯨꯗꯨꯅ ꯐꯩ ꯐꯖꯅ ꯁꯦꯡꯅ ꯆꯥꯝꯊꯣꯛꯄꯤꯔꯅꯤ ꯇꯤꯡꯅ ꯊꯝꯃꯅꯤ ꯑꯗꯨꯗꯨꯒ ꯀꯨꯀꯔꯗ ꯀꯨꯀꯔ ꯑꯆꯧꯕ ꯍꯥꯏꯗꯤ ꯃꯥꯒ ꯆꯥꯟꯅꯕꯗꯣ ꯑꯗꯨ ꯌꯦꯡꯉꯒ ꯀꯥꯝꯕꯤꯔꯅꯤ ꯃꯥꯏ ꯃꯁꯤꯡꯗꯣꯍꯣꯢꯅ ꯃꯥꯒꯤ ꯃꯍꯤꯗꯨ ꯊꯣꯛꯂꯛ ꯑꯩꯈꯣꯏꯗ ꯈꯪꯗꯣꯏꯅꯦꯕ ꯃꯍꯤꯗꯣ ꯅꯪꯉ ꯊꯣꯛꯂꯛꯄ ꯀꯥꯟꯗꯅ ꯍꯋꯥꯏꯖꯥꯔꯁꯦ ꯌꯥꯅꯤ ꯌꯥꯔꯣꯏꯗꯣ ꯑꯗꯨꯝ ꯇꯣꯏꯅ ꯂꯣꯟꯕ ꯃꯤꯗꯤ ꯈꯪꯉꯦꯕꯀꯣ ꯑꯗꯨꯒ ꯍꯥꯡꯗꯣꯛ ꯄꯤꯔꯅꯤ ꯑꯗꯨꯗꯨꯒ ꯄꯣꯂꯥꯡ ꯨꯒꯨꯝꯕ ꯑꯃ ꯇꯧꯔꯒ ꯃꯈꯥꯗ ꯀꯣꯝꯄꯥꯛ ꯑꯃ ꯊꯝꯕꯤꯔꯅꯤ ꯑꯗꯣ ꯍꯩꯗꯣꯛꯄꯤꯔꯅꯤ ꯑꯗꯨꯒ ꯃꯊꯛꯀꯤ ꯏꯁꯤꯡꯗꯣ ꯑꯩꯈꯣꯏꯒꯤ ꯃꯥꯏ ꯃꯅꯥꯡꯗꯣ ꯅꯞꯁꯤꯟꯅꯗꯅꯕ ꯍꯥꯏꯇꯥꯔꯦ ꯑꯗꯨꯒ ꯏꯁꯤꯡ ꯑꯏꯪꯕꯅ ꯅꯠꯇ꯭ꯔ ꯑꯁꯥꯕꯅ ꯍꯩꯗꯕꯤꯔꯅꯤꯀꯣ ꯑꯗꯒꯤ ꯃꯥꯏ ꯍꯋꯥꯏꯖꯥꯔ ꯃꯍꯤ ꯃꯍꯤꯗꯣ ꯃꯤ ꯑꯗꯨꯝ ꯃꯁꯥ ꯐꯩꯒꯁꯨ ꯍꯥꯏꯌꯦꯕ ꯑꯗꯨ ꯊꯛꯄꯗ ꯊꯛꯅꯤꯡꯕ ꯃꯤꯅ ꯑꯗꯨꯝ ꯆꯤꯅꯤ ꯈꯔ ꯍꯥꯞꯆꯤꯜꯂ ꯊꯛꯈ꯭ꯔꯅꯤ ꯑꯗꯨꯒ ꯊꯛꯅꯤꯡꯗ꯭ꯔꯒꯅ ꯍꯨꯟꯗꯣꯛꯈ꯭ꯔꯅꯤ ꯑꯗꯨꯃꯥꯏꯅ ꯇꯧꯔꯒ ꯃꯥꯁꯤ ꯏꯪꯍꯜꯂꯅꯤꯗꯅ ꯄꯣꯂꯥꯡꯗ ꯍꯩꯗꯣꯛꯑꯒ ꯍꯩꯗꯣꯛ ꯃꯥꯏ ꯏꯪꯕꯩ ꯆꯥꯡꯗꯣ ꯌꯥꯔꯦ ꯍꯥꯏꯔꯀꯥꯟꯗ ꯃꯈꯥꯗ ꯆꯔꯨ ꯊꯥꯕꯤꯔꯅꯤ ꯑꯗꯒꯤ ꯍꯥꯏꯗꯤ ꯃꯥꯒꯤ ꯑꯣꯝꯅꯕ ꯍꯥꯏꯇꯥꯔꯦꯀꯣ ꯃꯥ ꯍꯧꯅꯕ ꯑꯗꯨꯒ ꯐꯤ ꯑꯐꯕꯁꯦ ꯑꯄꯥꯕ ꯀꯩꯅꯣ ꯇꯧꯕ ꯌꯥꯕꯗ ꯐꯖꯅ ꯁꯦꯡꯅ ꯁꯨꯗꯣꯛꯑ ꯊꯝꯕꯤꯔꯅꯤꯀꯣ ꯑꯗꯨꯒ ꯁꯨꯗꯣꯛꯄ ꯐꯤꯁꯤꯡꯗꯨꯗ ꯃꯔꯣꯟ ꯃꯔꯣꯟ ꯐꯤ ꯑꯅꯤ ꯑꯍꯨꯝꯒꯤ ꯃꯅꯨꯡꯁꯤꯗ ꯑꯣꯝꯖꯜꯂꯒ ꯃꯊꯛꯁꯤꯗ ꯑꯃꯨꯛꯁꯨ ꯉꯁꯥꯏ ꯃꯈꯥꯗ ꯆꯔꯨ ꯊꯥꯈ꯭ꯔꯦꯗꯅ ꯑꯗꯨ ꯃꯊꯛꯁꯤꯗ ꯑꯃꯨꯛꯁꯨ ꯆꯔꯨ ꯊꯝꯃꯅꯤ ꯑꯗꯨꯗꯣ ꯑꯩꯈꯣꯏꯅ ꯑꯩꯈꯣꯏꯒꯤ ꯀꯩꯅꯣꯅꯤ ꯈꯪꯗꯦ ꯑꯔꯨꯝꯕ ꯄꯣꯠ ꯑꯃ ꯀꯣ ꯆꯦꯛ ꯀꯨꯝꯃꯅꯤ ꯈꯪꯗꯦ ꯀꯩꯒꯨꯝꯕꯅꯤ ꯑꯗꯨꯝ ꯊꯥꯡꯀꯠꯄꯤꯔꯅꯤ ꯑꯗꯨꯒ ꯃꯩꯊꯛ ꯍꯥꯏꯇꯥꯔꯦꯅꯦꯀꯣ ꯑꯗꯨ ꯀꯥꯂꯦꯟꯗ ꯀꯥꯗꯣ ꯑꯗꯨꯝ ꯃꯩ ꯊꯛꯇ ꯍꯥꯞꯇ꯭ꯔꯁꯨ ꯌꯥꯏꯑꯦꯕ ꯑꯗꯨꯝ ꯅꯨꯡꯁꯥꯗ ꯑꯗꯨꯝ ꯎ ꯅꯨꯡꯁꯥꯗ ꯁꯨꯃꯥꯡꯗ ꯀꯩꯗ ꯑꯗꯨꯝ ꯊꯝꯝꯕ ꯀꯥꯟꯗ ꯃꯁꯥ ꯃꯊꯟꯇ ꯑꯗꯨꯝ ꯀꯩꯅꯣ ꯇꯧꯖꯩꯕ ꯍꯧꯖꯩꯌꯦꯕꯀꯣ ꯑꯗꯨꯗꯨꯒ ꯏꯟꯗꯝꯗꯥ ꯃꯇꯝꯗꯗꯤ ꯃꯩꯗ ꯅꯍꯥꯛ ꯅꯍꯥꯛ ꯍꯥꯞꯇ ꯇꯥꯔꯒꯗꯤ ꯀꯩꯅꯣꯝ ꯇꯧꯋꯦꯕ ꯑꯗꯨꯃꯥꯏꯅ ꯇꯧꯔꯒ ꯅꯨꯃꯤꯠ ꯍꯨꯝꯅꯤ ꯍꯨꯝꯅꯤꯗ ꯀꯥꯏꯔꯤꯅꯦꯕ
ꯑꯗꯣ ꯅꯨꯃꯤꯠ ꯍꯨꯝꯅꯤ ꯍꯨꯝꯅꯤꯗ
ꯗꯩꯒꯤ ꯀꯥꯂꯦꯟꯗꯒꯥꯟꯗꯤ ꯅꯨꯃꯤꯠ ꯍꯨꯝꯅꯤ ꯁꯨꯗꯕꯤꯗ ꯅꯤꯅꯤꯗꯒ ꯀꯥꯏꯕ ꯌꯥꯕꯁꯨ ꯌꯥꯎꯅꯤ ꯍꯥꯏꯗꯤ ꯁꯥꯕꯩ ꯆꯥꯡꯖꯦ ꯌꯥꯝ ꯍꯦꯜꯂꯒꯗꯤꯀꯣ ꯑꯗꯨꯝ ꯀꯥꯏꯕ ꯌꯥꯕꯅꯦ ꯑꯗꯨꯃꯥꯏꯅ ꯑꯗꯨꯝ ꯍꯥꯏꯗꯤ ꯍꯋꯥꯏꯖꯥꯔ ꯀꯤꯂꯣ ꯑꯃ ꯑꯗꯨꯏ ꯆꯥꯡ ꯑꯗꯨꯝ ꯂꯣꯟꯕꯖꯦ ꯂꯨꯄꯥ ꯆꯍꯨꯝ ꯂꯨꯄꯥ ꯆꯅꯤ ꯌꯥꯡꯈꯩ ꯆꯍꯨꯝꯒꯤ ꯆꯥꯡ ꯑꯃ ꯂꯦꯝꯕꯅꯦ ꯍꯋꯥꯏꯖꯔ ꯀꯤꯂꯣꯗ ꯆꯥꯝꯃꯒ ꯍꯨꯝꯐꯨ ꯍꯨꯝꯗ꯭ꯔꯥ ꯄꯤꯔꯅꯤꯗꯅ
ꯑꯝ
ꯑꯗꯣ ꯌꯣꯟꯕ ꯀꯥꯟꯗꯅ ꯑꯗꯨꯝ ꯂꯨꯄꯥ ꯆꯅꯤ ꯌꯥꯡꯈꯩ ꯆꯍꯨꯝꯒꯤ ꯆꯥꯡ ꯑꯗꯨꯝ ꯂꯦꯝꯕꯅꯦꯕ
ꯎ ꯐꯩ ꯁꯤꯠꯄꯨ ꯁꯤꯠꯂꯗꯤ ꯃꯌꯥꯝ ꯂꯣꯜꯂꯗꯤ ꯑꯗꯣ
ꯎꯝ ꯑ ꯂꯦꯝꯗꯣꯏꯅꯦ ꯍꯥꯏꯗꯤ ꯂꯩ ꯌꯣꯟꯕ ꯍꯥꯏ ꯌꯣꯟꯕꯝ ꯅꯥꯇꯩ ꯆꯥꯔꯗꯤ ꯑꯗꯩ ꯁꯨꯝ ꯇꯟꯕꯨꯨ ꯇꯟꯗ꯭ꯔꯗꯤꯀꯣ ꯃꯤꯖꯦ ꯍꯋꯥꯏꯖꯦ ꯃꯌꯥꯝ ꯌꯣꯜꯂꯒ ꯃꯔꯣꯟ ꯃꯔꯣꯟ ꯂꯨꯅ ꯂꯨꯅ ꯅꯥꯟꯅ ꯇꯧꯔꯗꯤ ꯍꯥꯎꯕ ꯍꯥꯎꯔꯗꯤ ꯍꯋꯥꯏꯖꯥꯔꯖꯦ ꯑꯗꯨꯝ ꯁꯤꯠꯄꯅꯦꯕ ꯑꯗꯨꯗ ꯈꯣꯏ ꯁꯨꯝ ꯁꯛ ꯀꯂꯝ ꯅꯤ ꯈꯪꯗꯦ ꯀꯥꯏ ꯃꯆꯥ ꯑꯃꯅꯤ ꯊꯛ ꯈꯪꯗꯦ ꯑꯗꯨꯝ ꯊꯧꯔꯒ ꯁꯨꯝ ꯌꯣꯟꯕ ꯆꯠꯄ ꯃꯤ ꯃꯌꯥꯝ ꯂꯩꯇ꯭ꯔꯅꯦ ꯍꯥꯏꯗꯤ ꯍꯋꯥꯏꯖꯥꯔꯗꯣ ꯀꯤꯂꯣꯗ ꯍꯥꯏꯗꯤ ꯀꯤꯂꯣ ꯃꯉꯥꯇꯪ ꯂꯣꯜꯂꯦꯅ ꯈꯜꯂ ꯇꯥꯔꯒꯁꯨ ꯂꯨꯄꯥ ꯆꯍꯨꯝ ꯄꯥꯗ꯭ꯔꯁꯨ ꯆꯅꯤꯌꯥꯡꯈꯩ ꯆꯅꯤꯌꯥꯡꯈꯩꯇꯪ ꯄꯥꯕꯗ ꯂꯨꯄꯥ ꯂꯤꯁꯤꯡꯒꯤ ꯃꯊꯛꯇ ꯂꯦꯝꯃꯣꯏꯗ꯭ꯔꯣ ꯅꯣꯡꯃꯗ
ꯂꯦꯝꯒꯅꯤ
ꯑꯗꯩ ꯑꯗꯨꯝ ꯊꯥꯎ ꯁꯦꯟ ꯈꯥꯏꯗꯣꯛꯈ꯭ꯔꯒ ꯑꯗꯨꯗ ꯑꯗꯨꯝ ꯍꯥꯏ ꯁꯦꯟ ꯀꯩꯅꯣ ꯇꯧꯕ ꯑꯗꯨꯝ ꯌꯥꯕꯖꯥꯠꯅꯤꯗꯀꯣ ꯑꯗꯨꯃꯥꯏꯅ ꯑꯗꯨꯝ
ꯑꯣ ꯍꯋꯥꯏꯖꯥꯔꯖꯨ ꯍꯥꯎꯗꯤ ꯍꯥꯎꯕꯅꯤꯗ ꯑꯗꯨꯝ
ꯎꯝ ꯍꯥꯎꯋꯦ ꯑꯗꯣ ꯑꯩꯗꯤ ꯍꯋꯥꯏꯖꯥꯔ ꯆꯥꯕ ꯌꯥꯗꯦ ꯈꯅꯥꯎ ꯇꯣꯟꯁꯤꯟ ꯇꯧꯕꯗꯣ ꯍꯋꯥꯏꯖꯥꯔ ꯆꯥꯕ ꯌꯥꯗꯦ ꯑꯗꯒꯤ ꯁꯔꯨ ꯁꯔꯥꯡ ꯅꯥꯕ ꯃꯤꯗ ꯍꯋꯥꯏꯖꯥꯔ ꯆꯥꯕ ꯌꯥꯗꯦ
ꯑꯣ ꯀꯥꯅꯗꯦꯕ
ꯑꯝ
ꯍꯥꯏꯗꯤ ꯃꯁꯥ ꯐꯠꯇꯕ ꯃꯤꯗꯀꯣ ꯍꯋꯥꯏꯖꯥꯔ ꯆꯥꯕ ꯕ ꯌꯥꯗꯦꯕ
ꯍꯋꯥꯖꯥꯔꯒꯤ ꯃꯍꯤꯁꯦ ꯍꯥꯎꯋꯦꯗꯤ ꯇꯥꯏ ꯑꯩꯈꯣꯏꯁꯨ ꯑꯉꯥꯡ ꯄꯥꯟꯗꯕꯨꯗꯤ ꯑꯩꯈꯣꯏ ꯏꯃꯥꯟꯅꯕ ꯍꯣꯏꯒꯤ ꯏꯃꯥꯟꯅꯕ ꯕꯥꯃꯣꯟ ꯃꯆꯥ ꯂꯩꯕꯀꯣ ꯃꯣꯏ ꯇꯤꯟꯅꯕꯗ ꯑꯗꯨꯝ ꯃꯣꯏꯌꯨꯝꯗ ꯑꯩꯈꯣꯏ ꯁ꯭ꯀꯨꯜꯒꯤ ꯑꯩꯈꯣꯏ ꯁꯀꯨꯜꯁꯦ ꯑꯩꯈꯣꯏ ꯃꯅꯥꯛ ꯇꯝꯃꯦꯑꯕ ꯍꯥꯞꯀ ꯊꯥꯕꯁꯦ ꯑꯗꯨꯝ ꯃꯣꯏ ꯃꯃꯥꯍꯣꯏꯅ ꯑꯩꯈꯣꯏꯒꯤ ꯑꯗꯨꯝ ꯁꯦꯝꯃ ꯊꯝꯗꯣꯏꯅꯦ ꯑꯩꯈꯣꯏꯅ ꯆꯪꯉ ꯆꯪꯉꯒ ꯊꯛꯇꯣꯏꯅꯤ ꯑꯗꯨ ꯊꯛꯄꯗꯤ ꯏꯁꯥꯗꯤ ꯇꯦꯛꯈꯠ ꯎꯅꯤꯗ
ꯎꯝ ꯑꯩꯁꯨ ꯑꯗꯨꯝ ꯑꯩꯈꯣꯏꯃꯥꯅ ꯂꯣꯜꯂꯤꯉꯩꯗ ꯑꯗꯨꯝ ꯊꯛꯑꯦ ꯆꯤꯅꯤ ꯈꯔ ꯍꯥꯞꯆꯜꯂꯦꯗꯅ ꯆꯤꯅꯤ ꯍꯥꯞꯇꯔ ꯍꯥꯞꯇ꯭ꯔꯕꯗꯤ ꯀꯩꯁꯨꯝ ꯀꯥꯏꯗꯦ ꯍꯥꯏ ꯑꯗꯣꯏꯁꯨ ꯑꯩꯈꯣꯏꯅ ꯁꯨꯝ ꯊꯛ ꯉꯝꯖꯗꯕꯗꯣ ꯍꯥꯟꯅ ꯆꯅꯤ ꯌꯥꯝꯗ ꯈꯤꯇꯪ ꯍꯥꯞꯆꯤꯜꯂꯒꯀꯣ ꯑꯗꯨꯝ ꯊꯛꯑꯦ ꯃꯤ ꯃꯁꯥ ꯀꯟꯈꯠꯂꯦ ꯑꯗꯒꯤ ꯃꯥꯏꯗꯨꯒꯤ ꯃꯍꯤꯗꯣ ꯑꯩꯈꯣꯏꯒꯤ ꯁꯨꯝ ꯐꯤ ꯆꯨꯔꯒ ꯂꯩꯕꯗꯣ ꯑꯗꯨꯒ ꯀꯣꯛꯑꯦꯒ ꯍꯥꯏꯔꯒ
ꯀꯩꯅꯣ ꯎꯝ ꯍꯥꯋꯥꯏꯖꯥꯁꯦ ꯀꯦꯖꯤ ꯑꯃ ꯂꯣꯟꯀꯥꯟꯗ ꯃꯍꯤꯁꯦ ꯀꯌꯥꯃꯨꯛ ꯊꯣꯛꯀꯦ
ꯑꯗꯨꯗꯤ ꯍꯥꯎꯅ ꯊꯛꯀꯦ ꯍꯥꯏꯔꯒꯅ ꯃꯌꯥꯝ ꯊꯣꯛꯇ꯭ꯔꯦꯕꯀꯣ ꯃꯌꯥꯝ ꯀꯝ ꯀꯝ ꯊꯣꯛꯈꯤ ꯇꯥꯔꯒꯗꯤ ꯑꯗꯨꯒ ꯑꯗꯨꯝ ꯈꯔꯒꯗꯤ ꯃꯤꯅ ꯊꯛꯒꯦ ꯊꯛꯒꯦꯒ ꯃꯌꯥꯝ ꯍꯥꯏ ꯇꯗꯤ ꯑꯗꯨꯝ ꯏꯁꯤꯡ ꯈꯔ ꯑꯗꯨꯝ ꯍꯩ ꯇꯖꯤꯡꯀꯥꯟꯗ ꯑꯗꯨꯝ ꯀꯩꯅꯣꯝ ꯈꯨꯝꯕꯅꯦ ꯑꯗꯨꯅꯦ ꯆꯥ ꯂꯣꯟꯕꯩ ꯇꯥꯏꯞ ꯆꯤꯅꯤ ꯍꯦꯟꯅ ꯍꯥꯞꯆꯤꯜꯂꯒ ꯃꯆꯨ ꯐꯖꯍꯟꯕꯒꯤ ꯃꯑꯣꯡꯗꯅꯦ
ꯑꯥ ꯍꯣ ꯐꯔꯦ ꯐꯔꯦ ꯑꯗꯨꯗꯤ ꯑꯪꯁꯨ ꯀꯩꯗꯧꯔꯝꯃꯤꯅꯣ
ꯆꯨꯝ ꯂꯩꯔꯝꯃꯦ
ꯑꯣ ꯌꯥꯔꯦ ꯌꯥꯔꯦ ꯑꯩ ꯊꯝꯃꯒꯦ ꯀꯣ ꯉꯁꯤꯗꯤ
ꯎꯝ
ꯎꯝ ꯊꯃꯦ ꯊꯃꯦ